ꯇꯄ꯭ꯔꯣ
ꯇꯌꯦ
ꯑꯩꯗꯤ ꯇꯥꯗꯕ ꯃꯥꯜꯂꯨꯔꯦ ꯅꯪ ꯇꯨꯃꯤꯟ ꯂꯩꯒꯤꯈꯤꯕꯗꯨꯗ
ꯑꯣ
ꯀꯩꯅꯣ ꯍꯌꯦꯡ ꯅꯪ ꯇꯨꯏꯁꯟ ꯆꯠꯄꯗꯅꯦ ꯂꯥꯏꯔꯤꯛꯇꯣ ꯀꯥꯎꯗꯕꯤꯗ ꯄꯤꯔꯝꯃꯣ
ꯍꯣꯏ ꯑꯩ ꯍꯥꯞꯆꯤꯟꯈ꯭ꯔꯕꯅꯤ ꯑꯩꯅ
ꯑ ꯀꯥꯎ ꯊꯕ ꯕꯤꯄꯨꯔꯁꯦ ꯄꯨꯔꯅ ꯕꯒ ꯍꯥꯏꯗꯤ ꯃ ꯁ꯭ꯀꯨꯜ ꯕꯦꯒ ꯁ ꯌꯥꯕꯗ
ꯎ ꯑꯗ ꯅꯅ ꯀꯣꯂꯦꯖ ꯕꯒ ꯂ ꯄꯣꯇꯥ
ꯎꯝ ꯀꯩꯝꯇ ꯀꯥꯏꯗꯦ ꯃꯤ ꯑꯗꯨꯝ ꯄꯨꯅꯔꯛꯑꯅꯤꯗ
ꯈꯪ ꯄꯔꯇꯌꯥ ꯀꯝ ꯄꯨꯅꯔꯌꯥ
ꯅꯨꯄꯥ ꯃꯆꯥꯈꯩ ꯑꯃꯨꯛ ꯄꯨꯔꯥ ꯃꯣꯏ ꯐꯤꯀꯥꯎꯗ ꯀꯣꯠꯂꯣ ꯑꯃꯒ ꯀꯩꯅꯣ ꯕꯨꯛ ꯑꯃ ꯊꯨꯞꯆꯤꯜꯂꯒ ꯍꯥꯞꯄ ꯑꯗꯨꯝ
ꯍꯣꯏ
ꯂꯥꯛꯑꯕꯅꯤ
ꯑꯩꯈꯣꯏ ꯅꯨꯕꯤꯗꯕꯨ ꯕꯦꯒꯛꯇꯨ ꯄꯥꯏꯕ ꯋꯥꯅꯤ
ꯍꯣꯏ ꯅꯨꯄꯤꯅ ꯈꯤꯇꯪ ꯀꯩ ꯍꯥꯏꯅꯤ ꯈꯪꯗꯦ ꯀꯣꯛ ꯊꯛꯆꯤꯜꯂꯒ ꯕꯨꯛꯀ ꯍꯥꯞꯇꯕꯗꯣ ꯌꯥꯝ ꯄꯥꯝꯃꯨ ꯃꯨꯖꯩ ꯍꯥꯏꯕ ꯑꯩꯗꯤ ꯊꯧꯊꯣꯛ ꯇꯣꯛ ꯇꯣꯛꯁꯤꯟꯕꯁꯦ ꯅꯨꯄꯥꯅ
ꯎꯝ ꯏꯃꯤꯀꯥꯄꯣꯟꯗꯦꯁꯨ ꯇꯦꯛꯑ ꯑꯗꯨꯩꯁꯨ ꯇꯦꯛ ꯑꯗꯗꯒꯤ ꯁꯥꯞꯄꯁꯨ ꯂꯩꯏꯅ
ꯑꯥꯎ ꯅꯨꯄꯤꯅ ꯑꯃꯨꯛ ꯁꯨꯝ ꯄꯥꯝꯃꯨꯏꯗꯅꯀꯣ ꯍꯥꯏꯗꯤ ꯈꯤꯇꯪꯒ ꯁꯨꯞꯆꯤꯟꯈꯤꯗꯧꯕꯁꯦ ꯑꯩꯗꯤꯅꯦ ꯈꯪꯕ ꯑꯩꯒꯤ ꯕꯨꯛꯁꯦ ꯃꯤꯅ ꯁ ꯃꯤꯡꯀ ꯑꯍꯟꯕꯗ ꯃꯥꯜꯂꯤ ꯑꯃ ꯍ ꯕꯨꯛꯁꯦ ꯃꯤꯡꯐꯧ ꯊꯥꯗꯣꯛ ꯄꯥꯝꯃꯨꯖꯕꯩ ꯃꯤꯡꯐꯧ ꯊꯥꯖꯗꯦꯕꯀꯣ ꯑꯗꯨꯝ ꯂꯨꯔꯂꯦ ꯍꯥꯏꯅꯤꯡꯕꯗꯣ ꯑꯗꯨꯗꯨꯒ ꯁꯨꯝ ꯕꯨꯛ ꯍꯥꯡꯗꯣꯛꯄꯗꯒ ꯁꯤ ꯌꯥꯝꯅ ꯁꯨꯗ꯭ꯔꯣꯛ ꯁꯨꯗ꯭ꯔꯥꯛ ꯇꯧꯔꯒ ꯍꯥꯡꯗꯣꯛꯄꯁꯦ
ꯑꯥ
ꯑꯩ ꯊꯃꯣꯏꯁꯤ ꯌꯥꯝ ꯆꯥꯛꯑꯦꯕ ꯄꯨꯕ ꯉꯝꯗꯉꯩ ꯆꯥꯛꯑꯦ ꯑꯩ ꯑꯁꯦꯡꯕ ꯍꯥꯏꯖꯤꯗꯤ ꯀꯩ ꯍꯥꯏꯅꯤ ꯌꯥꯝ ꯅꯨꯡꯉꯥꯏꯖꯗꯕꯗꯣ ꯑꯩꯉꯣꯟꯗ ꯍꯣꯏ ꯑꯗꯨ ꯌꯥꯝ ꯇꯞꯅ ꯃꯃꯤꯅ ꯇꯥꯍꯟꯗꯕꯤꯗ ꯍꯥꯏꯗꯣꯛꯆꯩꯌꯦꯕ ꯑꯩꯗꯤ ꯑꯗꯨꯅ ꯍꯥꯏ ꯌꯥꯝ ꯃꯝꯃꯨꯖꯕꯗꯣ
ꯍꯣꯏ
ꯑꯗꯨꯃꯥꯏꯅ ꯇꯧꯋꯤ ꯑꯗꯣ ꯁꯨꯝ ꯅꯨꯄꯥ ꯃꯆꯥ ꯃꯈꯩꯁꯤꯗꯤꯀꯣ ꯑꯗꯨꯝꯕ ꯀꯩꯝ ꯂꯩꯇꯕꯅꯦ ꯑꯩꯗꯤ ꯌꯦꯦꯛꯁꯤꯟ ꯈꯣꯠꯆꯤꯟꯕꯁꯤꯁꯨ ꯑꯃꯨꯛ ꯇꯧꯗꯦ ꯌꯥꯝ ꯄꯥꯝꯃꯨꯖꯕꯗꯣ
ꯎꯝ
ꯈꯪꯗꯦ
ꯃꯣꯏꯗꯤ ꯀꯥꯏ ꯌꯦꯡꯉꯨꯕ ꯐꯤꯂꯝ ꯈꯨꯗꯤꯡꯃꯛ ꯕꯨꯛ ꯃꯅꯤꯡ ꯌꯥꯎꯔꯝꯅꯤ
ꯑ
ꯌꯦꯛꯄ ꯍꯩꯒꯦꯔꯥ ꯍꯥꯏꯔꯣꯏꯒꯦꯔꯥ
ꯑꯁ ꯈꯪꯗꯦ ꯃꯥꯏ ꯑꯗꯨꯝ ꯈꯪꯅꯩ ꯌꯦꯛꯁꯤꯤꯟꯕꯗꯩ ꯈꯣꯠꯆꯤꯟꯕꯗꯩ ꯄꯪꯏꯁꯤꯃ ꯈꯣꯠꯆꯟꯕ ꯄꯪꯇꯧ ꯇꯧꯁꯤꯜꯂꯤꯗꯅ
ꯎꯝ
ꯑꯩꯗꯤ ꯌꯥꯝ ꯄꯥꯝꯃꯏ ꯍꯥꯏꯕ ꯑꯗꯣ
ꯍꯣꯏ
ꯈꯪꯗ ꯅꯨꯄꯥꯅ ꯄꯤꯖꯝ ꯈꯅꯤ ꯑꯁ ꯀꯤꯍꯣꯝꯗꯣ ꯃ ꯊꯨꯝ ꯃꯣꯔꯣꯛ ꯆꯥꯏꯁꯤꯜꯂꯒ ꯆꯥꯕꯗ ꯌꯥꯝ ꯆꯥꯅꯤꯡꯗ꯭ꯔꯥ ꯃꯍꯤꯒꯦ ꯖꯔ ꯊꯥꯕꯗꯣ
ꯑꯥ
ꯍꯥꯎꯅꯤꯕ ꯑꯩꯕꯨꯗꯤ ꯉꯔꯥꯡꯗꯤ ꯆꯥꯗꯤ ꯆꯥꯏꯕ ꯑꯗꯨꯝ ꯆꯝꯅ ꯆꯥꯕꯅꯦꯕ ꯌꯥꯝ ꯍꯥꯎꯕꯗꯤ ꯍꯥꯎꯋꯦꯕ ꯑꯗꯨꯗ ꯑꯣꯏꯏꯁꯦ ꯀꯤꯍꯣꯝ ꯆꯥꯕꯗꯅꯦ ꯂꯩ ꯌꯥꯝ ꯊꯣꯏꯅ ꯑꯃꯨꯛ ꯇꯠꯇꯕꯅꯦꯕ ꯑꯩꯗꯣ
ꯎꯝ
ꯑꯗꯨ ꯉꯔꯥꯡꯗꯤ ꯇꯠꯂꯦ ꯍꯥꯏꯕ ꯀꯩꯒꯤꯅꯣ ꯈꯪꯗꯦ
ꯑꯩ ꯑꯗꯨꯗ ꯆꯥꯅꯤꯡꯗꯦ ꯊꯝꯆꯦꯠꯇꯨ ꯑꯣꯏꯅ ꯆꯥꯅꯤꯡꯉꯦ
ꯎꯝ ꯆꯦ ꯆ ꯍꯥꯎ
ꯎꯝ
ꯑꯩꯗꯤ ꯊꯝꯕꯣꯛ ꯆꯥꯅꯤꯡꯉꯤꯕꯣ
ꯍꯣꯏ ꯁꯤꯡꯁꯨ ꯁꯨꯕꯗꯒ ꯍꯥꯞꯄ ꯆꯥꯕꯅꯦ
ꯍꯥꯎꯋꯦ ꯑꯁ ꯃꯥꯜꯂꯦ ꯍꯥꯎꯇꯕ ꯑꯝꯇ ꯂꯩꯇꯦ ꯆꯝꯐꯨꯠ ꯐꯠꯂꯁꯨ ꯍꯥꯎꯋꯤ
ꯎꯝ
ꯑꯁ ꯈꯥꯦ ꯇ ꯏꯍ ꯍꯧ ꯇ ꯍꯥ
ꯍꯥꯎꯇꯕ ꯑꯃꯠꯇ ꯂꯩꯇꯦ ꯃꯥꯒꯤ ꯁꯤꯡꯖꯨ ꯁꯨꯔ ꯆꯍꯥꯎ ꯁꯤꯡꯖꯨ ꯁꯨꯔ ꯍꯥꯞꯄ ꯁꯂꯥꯗꯀꯨꯝꯕꯗ ꯍꯥꯞꯄ ꯁꯨ ꯍꯥꯎꯏ ꯆꯝꯐꯨꯠ ꯐꯨꯠꯂꯁꯨ ꯍꯥꯎꯋ ꯈꯪꯗꯦꯗ ꯍꯤꯡꯅ ꯆꯥꯔꯁꯨ ꯍꯥꯎꯏꯤ
ꯍꯥꯎꯕ ꯍꯥꯎ ꯇꯕꯔ ꯏꯦ
ꯅꯪꯗꯤ ꯀꯩ ꯌꯦꯟꯖꯥꯡ ꯆꯥꯔꯒꯦ ꯉꯁꯤ
ꯉꯁꯤ ꯑꯩꯈꯣꯏ ꯏꯔꯣꯃꯤ ꯑꯗꯨꯒ ꯑꯗꯨꯣꯡ ꯈꯔ ꯍꯧꯔꯦ ꯏꯔꯣꯏꯕ ꯂꯐꯨ ꯇꯐꯨꯒ ꯍꯥꯏꯋꯥ ꯃꯒꯜ ꯆꯠ ꯏꯔꯣꯅꯦꯦ ꯎꯝ ꯍ ꯃꯂ ꯄꯣꯂꯤ ꯄꯣꯂꯤꯒꯎꯗ
ꯑꯥꯎ ꯀꯩꯅꯣ ꯗꯗꯨꯀꯂꯤ ꯏꯁ ꯇꯨꯀ꯭ꯔꯝ ꯀꯥꯟ ꯀꯥꯖꯅꯣ ꯀꯣꯂꯖꯁꯨ ꯈꯔ ꯈꯔ ꯆꯠꯂꯁꯦ ꯑꯥ ꯍꯥꯏꯗꯤ ꯁꯨꯇꯤꯗꯨ ꯂꯣꯏꯔꯗꯤ ꯈꯔ ꯈꯔ ꯆꯠꯂꯁꯦꯕ ꯑꯣꯖꯥꯈꯩꯗꯨꯁꯨ ꯁꯥꯎꯅꯤꯡꯉꯅꯤ ꯍꯟꯗꯛꯇꯤꯅꯦ ꯑꯩꯅꯅꯦ ꯑꯩꯈꯣꯏꯒꯤ ꯍꯥꯏꯗꯤ ꯏꯅꯝ ꯑꯃꯈꯛ ꯀꯥꯏꯑꯦꯕ ꯃꯣꯏ ꯍꯟꯗꯛ ꯀꯩꯅꯣꯗ ꯇꯥꯏꯌꯦꯕ ꯑꯁꯤꯒ ꯋꯥꯒꯥꯏ ꯁ꯭ꯀꯨꯜꯗ ꯇꯥꯏꯑꯕꯀꯣ
ꯑꯥ
ꯀꯣꯂꯦꯖ ꯑꯃ ꯑꯁꯤꯒꯤ ꯑꯩꯈꯣꯏꯒꯤ ꯃꯅꯤꯡꯗ ꯂꯩꯕ ꯀꯣꯂꯦꯖꯇꯣ
ꯑꯣꯒꯥꯏ ꯍꯥꯌꯔ ꯁꯦꯀꯦꯟꯗꯔꯤꯣ ꯑꯟ ꯄꯣꯁ ꯇꯥꯔꯣ
ꯑꯝ ꯆ ꯄꯜꯂ ꯀꯩꯅꯣ
ꯑꯦ ꯑꯦꯍꯦ ꯑ
ꯑꯗꯨ ꯇꯥꯏꯌꯦꯕꯀꯣ
ꯑꯣ
ꯑꯗꯣ ꯑꯗꯨꯒꯤ ꯑꯗꯨꯗ ꯍꯥꯏꯗꯤ ꯀꯩꯅꯣꯗꯣ ꯃꯣꯕꯥꯏꯜꯒꯨꯝꯕ ꯀꯩꯒꯨꯝꯝꯇ ꯄꯨꯁꯤꯟꯍꯟꯗꯦ ꯍꯥꯏꯌꯦꯕ ꯑꯗꯨꯒ ꯍꯣꯏ ꯆꯦꯒꯨꯝꯕ ꯀꯩꯒꯨꯝꯕꯗꯤ ꯄꯨꯁꯤꯟꯍꯜꯂꯤꯌꯦ ꯑꯗꯨ ꯑꯣꯏꯇꯥꯔꯁꯨ ꯑꯗꯨꯝ ꯃꯣꯏꯒꯤ ꯃꯤꯗꯣ ꯃꯣꯏ ꯃꯤ ꯍꯥꯏꯗꯤ ꯃꯣꯏꯒꯤ ꯀꯣꯂꯦꯖꯀꯤ ꯃꯤ ꯆꯥꯛ ꯀꯩꯀꯥꯟꯗꯕꯨꯗꯤ ꯑꯗꯨꯝ ꯍꯥꯏꯗꯤ ꯑ ꯑꯦꯝ ꯌꯨꯒꯤ ꯌꯦꯡꯁꯤꯟꯕ ꯂꯥꯛꯄꯗꯣ
ꯎꯝ
ꯑꯗꯨꯝ ꯂꯥꯛꯑꯦ ꯍꯥꯏꯕꯀꯣ ꯑꯗꯨ ꯃꯣꯏ ꯆꯠꯈꯤꯀꯥꯟꯗꯕꯨꯗꯤ ꯃꯣꯏ ꯂꯤꯠꯇꯀꯥꯟꯗꯕꯨꯗꯤ ꯑꯗꯨꯝ ꯐꯖꯅ ꯁꯤꯍꯜꯂꯑꯦ ꯑꯗꯣ ꯃꯣꯏꯁꯨ ꯑꯗꯨꯝ ꯈꯔ ꯌꯦꯡꯁꯤꯜꯂꯥꯛꯄ ꯃꯥꯜꯂꯦ
ꯅꯤꯡꯁꯤꯡꯅꯗꯤ ꯑꯩꯈꯣꯏꯕꯨꯡꯅ ꯇꯧꯋꯦ ꯃꯌꯥꯝꯗꯨꯗꯤ
ꯑꯩ ꯁꯥꯎꯅꯤꯡꯉꯦ ꯍꯥꯏꯕ ꯑꯗꯣ ꯍꯟꯗꯛꯇꯤ ꯑꯩꯈꯣꯏꯗꯤ ꯑꯪꯀ ꯍꯥꯏꯗꯨꯁꯨ ꯂꯧꯁꯤꯜꯂꯨꯃꯤꯅ ꯀꯔꯤ ꯄꯨꯔ ꯁꯤꯜꯂꯨꯗꯣꯏꯅꯣ ꯁꯤ ꯃꯊꯥ ꯌꯥꯝ ꯁꯥꯏ ꯍꯥꯏꯕ ꯑꯩ
ꯑꯗꯨꯗ ꯍꯥꯏꯗꯤ
ꯃꯔꯨ ꯑꯣꯏꯅ ꯍꯣꯏ ꯄ꯭ꯔꯣꯒꯥ꯭ꯔꯒꯥꯃꯤꯡꯒꯤꯗꯣ ꯑꯗꯨꯅꯦ ꯑꯩ ꯃꯊꯛ ꯌꯥꯝ ꯆꯥꯏꯔꯤꯁꯦ
ꯁꯦꯡ ꯑꯁ ꯈꯪ ꯑꯗꯩ ꯍꯤꯁꯇ꯭ꯔꯤꯁꯨ ꯍꯤꯁꯇ꯭ꯔꯤꯗꯨꯁꯨ ꯀꯔꯤ ꯀꯔꯤ ꯍꯉꯛꯇꯣꯏꯅꯣ ꯀꯔꯤ ꯋꯥꯔꯤꯗꯨꯁꯨ ꯈꯪꯕꯇꯦ
ꯍꯣꯏ ꯈꯪꯗꯦ ꯑꯗꯨꯑꯣꯁꯨ ꯍꯥꯏꯅ ꯍꯥꯏꯅ ꯑꯗꯨꯏꯗꯨꯗꯤ ꯑꯦ ꯁꯨꯝꯕ ꯍꯥꯏꯕ ꯏꯝꯄꯣꯔꯇꯦꯟ ꯍꯥꯏꯕ ꯑꯝ ꯂꯩꯅꯤꯗꯅꯀꯣ ꯀ ꯑꯣꯖꯥꯅ ꯈꯤꯇꯪ ꯍꯥꯏꯕꯗ ꯑꯗꯨꯗꯤ ꯑꯗꯨꯝ ꯃꯄꯥꯛ ꯑꯣꯏꯅ ꯄꯨꯜꯂꯞ ꯄꯨꯁꯤꯟꯈꯤ ꯌꯥꯅꯦꯕ ꯑꯩꯈꯣꯏꯅ ꯈꯔ ꯈꯔꯕꯨ ꯦꯔꯣꯛ ꯇꯧꯅꯔꯒ ꯑꯣꯏꯔꯁꯨ ꯑꯗꯨ ꯑꯗꯨꯗꯤ ꯂꯥꯛꯑꯦꯕ
ꯎꯝ ꯑꯦ ꯃꯣꯏ ꯆꯦ ꯁꯤꯃꯗꯤ ꯐꯥꯖꯥꯠꯂ
ꯐꯥꯗꯤꯦꯌꯦ ꯑꯦ ꯀꯩꯅꯣꯅꯕꯨꯗꯤ ꯐꯥꯔꯝꯕ ꯐꯥꯕ ꯃꯥꯂꯦ
ꯀꯩ
ꯍꯥꯏꯗꯤ ꯃꯣꯏꯅꯕꯨꯗꯤ ꯎꯔ ꯐꯥꯅꯦꯕ ꯎꯔꯗꯤ
ꯑꯥ
ꯑꯦꯝꯒꯤ ꯃ ꯅꯃꯥꯏ ꯀꯣꯂꯦꯁꯇꯨꯒꯤ ꯑꯣꯖꯥ ꯃꯈꯩꯅꯕꯨꯗꯤ ꯑꯗꯨꯝ ꯀꯩꯝ ꯍꯥꯏꯗꯦ ꯁꯤꯜꯍꯜꯂꯦ ꯍꯥꯏ
ꯎꯝ ꯑꯁ ꯈꯜꯂꯤ ꯑꯩꯈꯣꯏ ꯃꯇꯝꯗꯅꯤ ꯍꯦ ꯂꯨꯁꯤꯜꯂꯛꯇ꯭ꯔꯤꯅꯦ
ꯑꯩꯗꯤ ꯇꯟꯕꯨ ꯇꯟꯁꯤꯜꯂꯛꯑꯦꯅ
ꯑꯩꯁꯨ ꯇꯥꯟꯗ ꯑ ꯑꯣꯖꯕꯗꯤ ꯑꯣꯖꯥ ꯍꯣꯏꯗꯨꯁꯨ ꯁꯥꯎꯅꯤꯡꯉꯕꯅꯦꯕ ꯑꯗꯨꯏꯅꯤ ꯀꯩ ꯃꯔꯨꯝ ꯃꯔꯤ ꯀꯩꯝ ꯍꯥꯏꯔꯗ꯭ꯣꯏꯔꯤꯁꯦ
ꯃꯥꯅꯤ ꯁꯥꯇ꯭ꯔ ꯑꯩꯈꯣꯏꯅꯕꯨ ꯊꯋꯥꯏ ꯌꯥꯎꯖꯤꯟꯗꯅꯕꯨ ꯑꯣꯖꯥꯅ ꯀꯔꯤꯕꯨ ꯍꯥꯏꯔꯛꯇꯣꯏꯅꯣ ꯍꯥꯏꯕ
ꯍꯣꯏ
ꯅꯠꯇ꯭ꯔꯥ ꯑꯩꯈꯣꯏꯅ ꯊꯋꯥꯏ ꯌꯥꯎꯅ ꯆꯠꯂꯒ ꯑꯣꯖꯥꯅ ꯂꯥꯛꯇꯕꯩꯅꯤ ꯍꯥꯏꯗꯨꯗꯤ ꯑꯩꯈꯣꯏꯅ ꯌꯥꯝ ꯆꯥꯎꯅ ꯀꯝꯄ꯭ꯂꯦꯟ ꯇꯧ ꯉꯝꯃꯦ ꯍꯥꯏꯕ ꯑꯗꯨ
ꯎꯝ ꯃꯣꯏ ꯒꯤ ꯇꯧꯎ ꯃꯣꯏꯗꯤ ꯑꯩꯈꯣꯏꯅ ꯆꯠꯀꯦꯔꯥ ꯆꯠꯂꯣꯏꯒꯦꯔꯥ ꯏꯁꯇꯦꯟꯗꯤ ꯂꯦꯡꯗꯅ ꯑꯗꯨꯝ ꯐꯪꯗꯣꯏꯅꯦ
ꯐꯪꯗꯣꯏꯅꯦ ꯃꯣꯏꯗꯤ ꯑꯩꯈꯣꯏ ꯇꯥꯛꯀꯦꯔꯥ ꯇꯥꯛꯑꯣꯏꯒꯦꯔꯥ ꯑꯗꯨꯝ ꯐꯪꯈꯤꯗꯣꯏꯅꯤ ꯑꯗꯨ ꯍꯥꯏꯔꯕꯕꯨꯗꯤ ꯈꯔ ꯑꯣꯠ ꯆꯠꯄꯅꯗꯤ ꯐꯕꯖꯥꯠꯅꯤ ꯑꯣꯖꯥꯃꯩꯖꯦ ꯀꯣ
ꯑꯁꯦꯡꯕ ꯐꯔꯤꯅꯦꯕ ꯑꯗꯣ
ꯑꯈꯣꯏꯅ ꯌꯥꯝ ꯃꯨꯠꯇ꯭ꯔꯗꯤ ꯃꯣꯏ ꯂꯦꯝ ꯂꯦꯝ ꯐꯪꯉꯦꯕ
ꯎꯝ ꯏꯀꯥꯏꯕꯨ ꯏꯀꯥꯏꯔꯝꯅꯤ ꯂꯦꯝ ꯂꯦꯝ ꯐꯪꯕꯗ
ꯃꯣꯏꯗꯤ ꯏꯕꯨ ꯏꯀꯥꯏ ꯏꯀꯥꯏꯕ ꯂꯩꯕꯣꯇꯦꯗ ꯏꯁꯥ ꯐꯪꯕꯗꯕꯨ ꯏꯀꯥꯏꯕ꯭ꯔꯣ
ꯑꯗꯤ ꯑꯣꯗꯣꯏꯁꯨ ꯑꯣꯖꯥ ꯑꯁꯦꯡꯕꯗꯤ
ꯍꯣꯏ ꯍꯣꯏ ꯑ ꯑꯁꯦꯡꯕ ꯑꯣꯖꯥꯗꯤ ꯏꯀꯥꯏꯔꯝꯗꯣꯏꯅꯤ ꯅꯨꯡꯉꯥꯏꯔꯝꯃꯣꯏꯕ
ꯑ ꯑꯣ ꯑꯗꯣ ꯀꯔꯝ ꯀꯥꯟꯗꯅꯣꯅꯦ ꯑꯣꯖꯥ ꯈꯔ ꯌꯥꯝ ꯊꯤꯅ ꯂꯥꯎꯕꯅꯦꯕ ꯊꯣꯏꯗꯤ ꯅꯣꯏꯅ ꯁ꯭ꯀꯨꯜ ꯀꯥꯔꯛꯇ꯭ꯔꯒ ꯍꯥꯏꯗꯤ ꯑꯩꯈꯣꯏꯅ ꯇꯥꯛꯏꯁꯦ ꯑꯩꯈꯣꯏꯅ ꯋꯥ ꯑꯦ ꯍꯥꯏꯕꯒꯤꯗꯃꯛꯇ ꯁꯦꯟ ꯐꯪꯕꯅꯦ ꯑꯩꯈꯣꯏꯅ ꯇꯥꯛꯑꯣ ꯀꯩꯒꯨꯝꯕ ꯇꯥꯛꯇ ꯇꯥꯔ ꯑꯩꯈꯣꯏ ꯁꯦꯟ ꯐꯪꯕꯖꯤ ꯀꯥꯏ ꯍꯥꯏꯔ
ꯍꯣꯏ
ꯍꯥꯏꯗꯤ ꯑꯁ ꯈꯔꯦ ꯀꯣꯂꯦꯁ ꯌꯧꯔꯒ ꯆꯥꯔꯤꯕ ꯄꯩꯁꯥꯁꯤꯗꯤ ꯂꯥꯛꯑꯃꯥ ꯃꯊꯛ ꯌꯧꯔꯕ ꯉꯥꯛꯇ
ꯎꯝ ꯏꯃꯥꯟꯅꯕꯤ ꯑꯃꯗꯨꯒ ꯅꯪꯒ ꯇꯧꯅꯈ꯭ꯔꯕ꯭ꯔꯣ ꯁꯤꯒꯤ ꯍꯧꯖꯤꯛ ꯑꯣ ꯑꯣ ꯂꯣꯏ ꯑꯗꯣꯏꯗꯤ ꯑꯃ ꯀꯩꯅꯣ ꯑ ꯑꯩꯉꯣꯟꯗ ꯑꯃꯨꯛ ꯇꯧꯍꯜꯂꯛꯑꯒꯦ
ꯍꯣꯏ ꯇꯧꯍꯣ
ꯎꯝ
ꯑꯩ ꯃꯥ ꯇꯣꯛꯅꯕ ꯑꯗꯨ ꯅꯦꯠꯋꯥꯛꯅ ꯅꯨꯡꯉꯥꯏꯇꯦ ꯐꯖꯅ
ꯍꯣꯏ ꯃꯥ ꯑꯩꯉꯣꯟꯗ ꯃꯥꯏ ꯇꯧꯖꯔꯛꯑꯖꯅꯤ ꯃꯥ ꯑꯃꯨꯛ ꯇꯧꯔꯛꯑꯝꯃꯦꯕ ꯅꯪꯅ ꯇꯧꯕ꯭ꯔꯥ ꯃꯥꯅ ꯇꯧꯕ꯭ꯔꯥ
ꯑꯩꯅ ꯇꯧꯕ ꯃꯥꯅ ꯇꯧꯕ ꯑꯩꯉꯣꯟꯗ ꯌꯥꯗꯕꯩ
ꯑꯣ ꯑꯩ ꯑꯗꯨꯅꯦ ꯉꯁꯥꯏꯁꯨ ꯃꯥꯅ ꯇꯧꯕꯗ ꯑꯩꯉꯣꯟꯗ ꯌꯥꯗꯕꯒꯤ ꯑꯩꯅ ꯑꯣꯏꯅ ꯇꯧꯈꯤꯕꯅꯦꯕ ꯗ ꯃꯥꯏ ꯑꯃꯨꯛ ꯇꯧꯔꯝꯕꯤꯔꯣꯏ ꯃꯥ ꯑꯃꯨꯛ
ꯎ ꯍꯣꯏ
ꯍꯣꯏ
ꯍꯣꯏ ꯅꯪ ꯍꯌꯦꯡꯗꯤ ꯑꯌꯨꯛ ꯑꯌꯨꯛꯇ ꯁꯪꯗꯧꯔꯣ ꯊꯦꯡ ꯍꯜꯂꯛꯑ ꯃꯇꯨꯡꯗ
ꯑꯩꯌꯨꯛꯇꯤ ꯑꯩ ꯁꯨꯡꯁꯪ ꯁꯪ ꯅꯥꯏꯗꯦ ꯍꯥꯏꯕ ꯑꯣ ꯑꯩ ꯍꯜꯂꯛꯄ ꯆꯥꯛ ꯑꯦꯟꯁꯥꯡ ꯑꯃꯨꯛ ꯊꯣꯡꯉꯅꯤ
ꯑꯧ
ꯍꯥꯏꯗꯤ ꯑꯩꯈꯣꯏ ꯏꯕꯨꯡꯉꯣ ꯁ꯭ꯀꯨꯜ ꯆꯠꯄ ꯈꯣꯠꯄ ꯇꯧꯕꯅꯤꯅ
ꯍꯣꯏ
ꯗꯦ ꯑꯗꯨ ꯍꯜꯂꯛꯄꯗꯩ ꯃꯣꯏ ꯆꯥꯛ ꯏꯟꯁꯥꯡ ꯇꯧꯔꯨꯔꯣꯏꯅꯤ ꯑꯗꯩ ꯀꯣꯂꯤꯛ ꯋꯥꯔꯝ ꯩ ꯀꯩ ꯀꯩ ꯑꯃꯨꯛ ꯂꯣꯏꯁꯟꯂꯅꯤ ꯑꯗꯩꯗꯤ ꯍꯌꯦꯡ ꯑꯈꯣꯏ ꯐꯤ ꯑꯃ ꯍꯧꯔꯤꯑꯕ
ꯑꯥꯎ
ꯑꯗꯣ ꯍꯧꯕꯗꯨꯁꯨ ꯍꯌꯦꯡ ꯂꯣꯏꯅꯤ ꯍꯥꯏ ꯑꯗꯨꯗ ꯑꯩꯅ ꯅꯠꯇ꯭ꯔꯗꯤ ꯀꯣꯁꯤꯤ ꯈꯣꯠꯅꯉꯥꯏ ꯃꯤ ꯂꯩꯇꯦꯕ
ꯎ ꯑꯗꯨꯣ ꯣꯇꯤ ꯀꯣꯠꯄꯗꯨꯗꯤ ꯁꯨꯅꯥ ꯁꯨꯅꯥ ꯀꯣꯠꯄꯗꯣ ꯃꯈꯣꯟ ꯌꯥꯝ ꯊꯣꯛꯄ꯭ꯔꯣ꯫ ꯍꯥꯏꯗꯤ ꯂꯥꯡꯕ꯭ꯔꯣꯕ ꯑꯗꯨꯑꯣꯏꯗꯤ ꯑꯗꯨꯝ ꯁꯥꯟꯅ ꯌꯥꯅꯤꯌꯦ ꯑꯗꯨ ꯇꯧꯅ ꯇꯧꯅ
ꯍꯣꯏ ꯌꯥꯅꯤ ꯑꯗꯨ
ꯑꯝ ꯑꯗꯨ ꯇꯧꯅ ꯇꯧꯅ ꯑꯗꯨꯝ ꯌꯥꯏꯌꯦ꯫
ꯎꯝꯗꯤ ꯑꯈꯣꯏ
ꯑꯗꯨꯒ ꯂꯥꯡꯕ ꯊꯕꯛ ꯅꯠꯇ꯭ꯔꯗꯤ ꯑꯗꯨꯝ ꯌꯥꯏꯑꯕ
ꯑꯥ ꯑꯩꯌ ꯎꯨꯛꯇꯣ ꯈꯪꯗꯦ ꯍꯧꯈꯤ ꯁ ꯐꯍꯧꯗꯦ ꯍꯥꯏꯕ
ꯍꯣꯏ ꯅꯪ ꯄꯨꯡ ꯀꯩꯅꯣ ꯕꯥꯔꯣꯒ ꯃꯤꯅꯤꯠ ꯌꯥꯡꯈꯩ ꯇꯥꯕꯗꯤ ꯑꯃꯨꯛ ꯑꯉꯥꯡ ꯂꯥꯛꯇ ꯑꯣꯏꯔꯝꯒꯅꯤ꯫
ꯑ ꯑꯗꯨꯗ ꯑꯃꯨꯛ ꯏꯔꯨꯖꯕ ꯈꯣꯠꯄ ꯐꯤ ꯁꯨꯕ ꯀꯩ ꯁꯨꯗꯣꯏꯅꯦꯕ
ꯍꯣꯏ ꯑꯗꯨ ꯏꯔꯨ ꯍꯣꯏ ꯏꯔꯨꯖꯕꯕꯨꯗꯤ ꯅꯨꯡꯇꯤ ꯂꯩꯔꯦ ꯐꯤ ꯁꯨꯕꯗꯨꯕꯨꯗꯤ ꯅꯨꯡꯇꯤꯒꯤꯗꯤ ꯁꯨꯔꯝꯃꯣꯏ꯫
ꯑꯁ ꯀ ꯍꯥꯏꯕ ꯑꯩꯈꯣꯏ ꯀ ꯋꯥꯠꯂꯒꯦ ꯋꯥꯁꯤꯡꯤꯡ ꯃꯦꯆꯤꯟ
ꯅꯪ ꯀꯦꯕꯗꯤ ꯍꯧꯖꯤ ꯅꯪ ꯉꯥꯛꯊ ꯁꯨꯕ꯭ꯔꯣ
ꯍꯥ ꯑꯣ ꯃꯥꯅꯁꯨꯨꯕꯁꯋꯦ꯫
ꯎꯝ
ꯑꯩꯈꯣꯏꯅꯥꯎ ꯆꯗꯩ ꯁꯨꯡꯁꯪ ꯁꯪꯗ꯭ꯔꯦ꯫
ꯎꯝ ꯍꯣꯏ ꯃꯥ ꯇꯀ ꯂꯥꯏꯀꯄꯖ ꯑꯁ ꯅ ꯑꯉꯥꯡ
ꯎꯝ ꯀꯩ ꯑꯌ ꯌꯥꯕ ꯊꯣꯏꯦꯟꯖꯈ꯭ꯔꯅꯤ꯫
ꯎꯝ
ꯍꯗꯅꯤ ꯆꯥꯛ ꯆꯥꯕꯣꯏ ꯆꯥꯗꯕ ꯍꯣꯡꯨꯛ ꯆꯠꯈ꯭ꯔꯅꯤ ꯍꯜꯂꯛꯑꯅꯤ ꯁꯤꯅ ꯑꯃꯨꯛ ꯆꯠꯂꯛꯑꯅꯤ꯫
ꯑ
ꯑꯗꯨꯗꯤ ꯌꯥꯝ ꯊꯦꯡ ꯍꯜꯂꯛꯑꯅꯤꯁꯨꯔ ꯑꯃꯨꯛ
ꯇꯦꯖꯤꯟ ꯃꯣꯏꯁꯨ ꯋꯥꯖꯔꯤꯕꯅꯤꯅꯦ꯫
ꯎꯝ ꯎꯃ ꯍꯣ ꯑꯁꯨꯝ ꯍꯥꯏꯌꯦ ꯑꯩꯈꯣꯏꯃꯅ ꯅꯍꯥꯟꯋꯥꯏꯗꯨ ꯊꯥꯏꯅ ꯄꯔꯣꯏꯗꯤ ꯍꯥꯏ ꯂꯥꯏꯔꯤꯛ ꯄꯥꯕ ꯍꯥꯏꯗꯨ ꯌꯥꯝ ꯀꯥ ꯍꯦꯟꯅ ꯍꯥꯏꯗꯤ ꯂꯥꯏꯔꯤꯛꯇꯗ ꯐꯣꯀꯁ ꯇꯧꯔꯒ ꯂꯩꯕ꯭ꯔꯅ
ꯍꯣꯏ ꯃꯤ ꯍꯣꯏ ꯍꯣꯏ ꯑꯗꯨꯝꯕ ꯃꯤ ꯌꯥꯝ ꯂꯩꯔꯝꯗꯦ ꯃꯇꯝꯗꯨꯗ ꯂꯥꯏꯔꯤꯛꯇꯨꯗꯒ ꯄꯔꯒ ꯂꯩꯕ ꯃꯤꯅꯦ ꯃꯇꯝꯗꯨꯒꯤ ꯊꯕꯛ ꯌꯥꯝ ꯇꯧꯍꯧꯔꯤꯁꯤꯀꯣ ꯑꯆꯧ ꯑꯆꯧꯕ
ꯎꯝ ꯑꯗꯨꯅ ꯁꯨꯝ ꯅꯍꯥꯟꯋꯏ ꯑꯩꯈꯣꯏꯅꯎꯆꯥ ꯍꯣꯏꯈꯤꯁꯨ ꯀꯂ꯭ꯥꯁ ꯌꯝꯗꯔ꯭ꯤꯀꯟꯗꯗꯤ꯫ ꯂꯥꯏꯔꯤꯛꯇ ꯐꯖꯅ ꯑꯣꯟꯖꯤꯜꯂꯝꯗꯦꯕ ꯑꯗꯨꯅ ꯃꯇꯝꯗꯨ ꯍꯥꯏꯗꯤ ꯊꯕꯛ ꯑꯃ ꯑꯝ ꯇꯧꯔꯔꯣꯏꯒꯦ ꯍꯥꯏꯔ ꯑꯗꯨꯝ ꯅꯪ ꯅꯤꯗꯅ ꯀꯣꯏꯁꯟ ꯑꯅꯁ꯭ꯔ ꯍꯥꯏꯔꯦ ꯌꯥꯝ ꯀꯥ ꯍꯦꯟꯅ ꯄꯗꯨꯕꯁꯨ ꯅꯠꯇꯦ꯫
ꯍꯣꯏꯑꯦ ꯁꯨꯝ ꯏꯁꯇꯦꯖꯇꯨ ꯆꯥꯎꯈꯠꯂꯛꯑꯕꯅꯤꯅꯦ ꯂꯨꯁꯤꯜꯂꯛ ꯏꯅꯤꯅꯦ꯫
ꯍꯧꯖꯤꯛꯅ ꯂꯨꯁꯤꯜꯂꯛꯑꯕꯅꯤꯅ ꯀꯩ ꯍꯥꯏꯅꯤ ꯄꯥꯗꯣ ꯄꯥꯗꯣ ꯉꯥꯛꯇ
ꯍꯣꯏ ꯑꯩꯈꯣꯏꯁꯨ ꯋꯥꯔ꯭ꯛ ꯏꯗꯨꯅꯤ ꯆꯞ ꯃꯥꯟꯅꯩ꯫
ꯍꯣꯏ ꯁꯣꯔ ꯍꯣꯟꯕꯧ ꯉꯝꯃꯛꯇ
ꯑꯗꯨꯏ ꯍꯥꯏꯔꯕꯨꯗꯤ ꯑꯩꯁꯦ ꯀ꯭ꯂꯥꯁ ꯇꯦꯟꯗ ꯂꯥꯏꯔꯤꯛ ꯌꯥꯝ ꯍꯥꯏꯗꯤ ꯌꯨꯝ ꯌꯥꯝ ꯂꯩꯗꯅ
ꯎꯝ
ꯈꯪꯗꯦꯗ ꯑꯩ ꯀ꯭ꯂꯥꯁ ꯇꯦꯟ ꯊꯥꯕꯁꯨ ꯂꯥꯏꯔꯤꯛ ꯐꯖꯅ ꯑꯝ ꯎꯝ ꯏꯂꯚꯦꯟꯕꯨꯗꯤ ꯑꯗꯨꯝ ꯁꯨꯡꯀ ꯄꯥꯊꯕꯤꯗ ꯊꯥꯈꯤꯕ ꯆꯞ ꯃꯥꯟꯅꯩꯌꯦꯕ
ꯑꯪ ꯇꯦꯟ ꯐꯥꯎꯗꯤ ꯑꯗꯨꯝ ꯄꯥꯏꯌꯦꯕꯀꯣ
ꯑꯗꯨ ꯑꯣꯏꯁꯨ ꯏꯕꯦꯝꯃ ꯑꯩ ꯑꯩꯅ ꯍꯦꯟꯅ ꯄꯥꯔꯝꯃꯣꯏ ꯅꯪ ꯏꯂꯚꯦꯟꯒꯤ ꯀꯥꯎꯟꯁꯤꯜꯒꯨꯝꯕ ꯄ꯭ꯔꯤ ꯀꯥꯎꯟꯁꯤꯜꯒꯨꯝꯕ ꯆꯠꯄꯗꯨꯕꯨ ꯑꯍꯤꯡ ꯑꯃꯈꯛꯇ ꯂꯥꯏꯔꯤꯛ ꯄꯔ ꯊꯥ ꯌꯥꯎꯖꯕ꯭ꯔꯣ
ꯂꯥꯏꯔꯤꯛꯁꯨꯡꯄ ꯄꯗꯅ ꯊꯥ ꯌꯥꯎꯒꯤ ꯀꯩꯅꯣ
ꯑꯩꯗꯤ ꯑꯍꯤꯡ ꯑꯃ ꯈꯛꯇ ꯂꯥꯔꯤꯛ ꯄꯕꯗ ꯑꯩ ꯑꯍꯤꯡ ꯑꯃ ꯍꯥꯏꯗꯨꯁꯨꯀꯣ ꯄꯨꯡꯅꯦ ꯈꯪꯕꯔ ꯇꯔꯥ ꯁ꯭ꯋꯥꯏꯐꯎꯁ ꯑꯗꯨꯝ ꯆꯗꯅ ꯊꯛꯇꯅ ꯋꯊꯤ ꯉꯥꯡꯗꯅ ꯈꯣꯠꯇꯅ ꯂꯩꯔꯅꯤ ꯇꯔꯥ ꯁ꯭ꯋꯥꯏꯗꯒꯤꯅ ꯇꯔꯥ ꯇꯔꯥꯃꯊꯣꯏ ꯁ꯭ꯋꯥꯏꯗꯒꯤꯅꯅꯦ
ꯎꯝ
ꯅꯨꯃꯤꯗꯥꯡ ꯑꯍꯤꯡꯒꯤ ꯄꯨꯡ ꯀꯩꯅꯣ ꯑꯅꯤ ꯑꯅꯤ ꯑꯍꯨꯝ ꯃꯔꯤ ꯁ꯭ꯋꯥꯏꯐꯥꯎ ꯄꯗꯣꯏꯅꯤ
ꯎꯝ ꯂꯥꯏꯔꯤꯛꯀ ꯄꯔꯔꯣꯏ ꯇꯧꯔꯛꯇꯦ ꯑꯁꯤ ꯇꯦꯟ ꯀꯥꯏꯉꯩꯒꯥ ꯍꯥꯏꯔꯒ ꯏꯂꯚꯦꯟ ꯇꯨꯌꯦꯂꯞ ꯀꯥ ꯌꯣꯝ ꯌꯝ ꯊꯤꯅ ꯆꯦꯟ ꯇꯧꯔꯤꯕꯅꯤ
ꯑꯩ ꯇꯦꯟ ꯀꯔꯀꯥꯟꯗꯁꯨ ꯄꯔꯛꯇꯦ ꯍꯥꯏꯕꯅꯦ ꯎꯝ ꯁ꯭ꯀꯨꯜꯗ ꯇꯛꯈꯤꯕ ꯑꯣꯏꯔꯁꯨ ꯑꯗꯒꯤ ꯍꯥꯏꯗꯤ ꯕꯣꯔꯗꯤꯡꯗ ꯂꯩꯕ ꯑꯣꯏꯔꯁꯨ ꯁꯨꯝ ꯇꯥꯛꯈꯤꯕꯁꯦ ꯑꯗꯨ ꯅꯨꯃꯤꯠꯇꯨꯒꯤ ꯅꯨꯃꯤꯗꯥꯡꯒꯨꯝꯕꯗ ꯑꯗꯨꯝ ꯁꯔ꯭ꯔ ꯄꯊꯣꯛꯈꯤꯕꯕꯀꯣ ꯃꯇꯝꯗꯨꯗꯗꯤ ꯑꯗꯨꯒꯤ ꯑꯗꯨꯝ ꯀꯩꯁꯨ ꯂꯥꯏꯔꯤꯛꯇꯣ ꯌꯥꯝ ꯀꯟꯅ ꯍꯦꯟꯅ ꯄꯁꯤꯟꯗꯕꯗꯣ ꯂꯩꯇꯦꯅ ꯈꯟꯕꯗꯣ ꯑꯩ ꯋꯈꯜꯗ ꯑꯗꯨꯃꯥꯏꯅ ꯇꯧꯒꯤꯕ ꯑꯗꯨꯒ